ꯍꯜꯂꯣ
ꯇꯔꯔꯕꯣ
ꯑ ꯇꯌꯦ ꯇꯥꯏꯌꯦ
ꯑꯣ ꯅꯨꯡꯉꯥꯏꯔꯤꯕꯩ ꯃꯔꯨ ꯀꯃ ꯀꯃꯥꯏ ꯇꯧꯔꯤꯒꯦ
ꯅꯨꯡꯉꯥꯏꯔꯤꯌꯦꯦ ꯌꯥꯝ ꯅꯨꯡꯉ ꯅꯨꯡꯉꯥꯏꯔꯤ ꯍꯥꯏꯇꯥꯔꯦ ꯋꯥꯏ ꯍꯥꯏꯕꯗꯤ ꯌꯥꯗꯕꯅꯤꯅ
ꯇꯧꯖꯔꯛꯏꯁꯦ ꯑꯥ ꯊꯕꯛ ꯐꯪꯗꯕꯒꯤ ꯃꯇꯥꯡꯗ ꯁꯨꯝ ꯋꯥꯔꯤ ꯋꯥꯋꯇꯥꯏ ꯇꯧꯖꯦꯅ ꯁꯨꯝ ꯀꯣꯜ ꯇꯧꯖꯔꯛꯄꯅꯦ
ꯌꯥꯏ ꯌꯥꯏꯌꯦ ꯇꯧꯁꯦ ꯑꯩꯁꯨꯅꯦ ꯊꯕꯛ ꯐꯪꯗꯕꯒꯤ ꯉꯥꯎꯗꯅ ꯂꯩꯔꯕꯅꯦ ꯇꯧꯔꯤꯁꯦ ꯍꯥꯏꯗꯤ ꯀꯔꯤ ꯍꯥꯏꯅꯤ ꯊꯕꯛꯁꯤ ꯑꯃ ꯇꯧꯔꯁꯨ ꯇꯧꯐꯝ ꯈꯪꯗꯦ ꯑꯗꯒꯤ ꯇꯧꯔꯨꯕ ꯑꯃꯁꯨ ꯍꯦꯛꯇ ꯃꯥꯏ ꯄꯥꯛꯇꯕ ꯑꯗꯨꯃꯥꯏꯅ ꯍꯦꯛꯇ ꯑꯣꯏꯗꯥꯎ ꯌꯥꯗꯕ ꯍꯥꯏꯒꯗ꯭ꯔꯥ ꯃꯃꯥꯡꯗꯁꯨ ꯑꯩꯗꯣ ꯊꯕꯛ ꯑꯃ ꯇꯧꯕ ꯍꯧꯔꯝꯃꯕꯅꯦ ꯑꯗꯒꯤꯗꯤ ꯊꯕꯛꯇꯨ ꯇꯧꯕ ꯍꯧꯔꯝꯃꯒ ꯃꯣꯏꯗꯣ ꯇꯧꯔꯤꯕ ꯃꯐꯝꯗꯣ ꯑꯩꯈꯣꯏꯒꯤ ꯅꯥꯇꯩ ꯆꯥꯗ꯭ꯔꯦ ꯃꯣꯏꯒꯤ ꯃꯦꯅꯦꯖꯔꯗꯨꯅ ꯑꯇꯣꯞꯄ ꯃꯐꯝꯗꯣ ꯍꯣꯡꯗꯣꯛꯑꯣ ꯍꯥꯏꯔꯛꯑꯦꯅ ꯇꯧꯔꯒ ꯑꯗꯨꯃꯥꯏꯅ ꯍꯣꯡꯗꯣꯛꯈꯤꯕꯗꯒꯤꯩ ꯊꯕꯛ ꯃꯐꯝꯗꯣ ꯑꯩꯅ ꯂꯩꯔꯤꯕ ꯃꯐꯝꯗꯨꯗꯒꯤ ꯑꯃꯨꯛ ꯂꯥꯞ ꯂꯥꯞꯊꯣꯛꯈ꯭ꯔꯦ ꯂꯥꯞꯊꯣꯛꯈ꯭ꯔꯕꯅꯤꯅ ꯑꯩꯗꯣ ꯆꯠꯊꯣꯛ ꯆꯠꯁꯤꯟꯗꯣ ꯐꯥꯔꯛ ꯇꯥꯕꯗꯒꯤ ꯑꯗꯨꯝ ꯇꯣꯛꯈ꯭ꯔꯦ ꯑꯗꯨꯅꯦ ꯇꯧꯔꯤꯁꯦ ꯁꯨꯃꯥꯏꯅ ꯇꯧꯔꯒ ꯊꯕꯛ ꯑꯅꯤ ꯑꯍꯨꯝꯂꯛꯀꯨꯝꯕ ꯁꯨꯔꯕꯅꯦ ꯑꯩꯁꯦ ꯇꯧꯔ ꯇꯧꯔꯒ ꯁꯨꯝ ꯐꯥꯔꯛ ꯇꯥꯗꯅ ꯇꯧꯔꯤꯁꯦ ꯅꯪꯅ ꯑꯃꯨꯛ ꯀꯃꯥꯏ ꯀꯃꯥꯏꯅ ꯇꯧꯔꯤꯅꯣ ꯊꯕꯛꯀꯤ ꯃꯇꯥꯡꯁꯦ
ꯊꯕꯛꯁꯨ ꯑꯩꯁꯨ ꯊꯕꯛ ꯑꯇꯣꯞꯄ ꯁꯨꯝ ꯃꯇꯝ ꯃꯇꯝꯒꯤ ꯁꯨꯝ ꯌꯦꯡꯁꯤꯜꯂꯝꯃꯦ ꯑꯇꯣꯞꯄꯁꯨ ꯁꯔꯀꯥꯔꯒꯤ ꯀꯩꯒꯤ ꯊꯕꯛꯁꯨ ꯑꯗꯨꯝ ꯊꯥꯖꯤꯜꯂꯦ ꯑꯗꯨꯕꯨ ꯃꯤꯁꯤꯡꯒ ꯁꯨꯝ ꯍꯦꯟꯒꯠꯂꯛꯄꯅꯦ ꯑꯗꯒꯤ ꯁꯦꯟꯊꯣꯛ ꯂꯝꯕꯤꯒ ꯂꯩꯁꯜꯂꯛꯇꯕꯅꯦ ꯊꯕꯛ ꯇꯧꯐꯝꯁꯤꯁꯨ ꯃꯤ ꯃꯌꯥꯝ ꯑꯃ ꯊꯕꯛ ꯇꯥꯟꯅꯔ ꯂꯩꯕꯅꯤꯅ ꯑꯗꯒꯤ ꯑꯩꯈꯣꯏꯅ ꯊꯕꯛ ꯑꯃ ꯇꯧꯅꯤꯡꯉꯦ ꯍꯥꯏꯔꯁꯨ ꯌꯨꯝꯗꯒꯤ ꯍꯦꯛꯀꯠ ꯆꯠꯂꯒ ꯇꯧꯕ ꯌꯥꯗꯕ ꯃꯐꯝ ꯁꯃꯥꯏꯅ ꯈꯨꯗꯣꯡ ꯆꯥꯗꯕ ꯃꯌꯥꯝꯁꯦ ꯃꯥꯥꯏꯌꯣꯛꯅꯕꯗ ꯑꯩꯁꯨ ꯀꯒꯥꯎꯅꯔꯒ ꯂꯩꯔꯤꯕꯅꯤ ꯑꯗꯣ ꯃꯔꯨꯞꯁꯨ ꯍꯧꯖꯤꯛ ꯀꯔꯤ ꯀꯔꯤ ꯑꯇꯣꯞꯄ ꯁꯨꯝ ꯌꯦꯡꯁꯤꯟꯒꯦ ꯈꯣꯠꯆꯟꯒꯦ ꯈꯜꯂꯤꯕꯅꯣ ꯑꯗꯨꯒꯤ ꯃꯇꯥꯡꯗꯁꯨ ꯃꯔꯨꯞꯅ ꯍꯥꯏꯐꯦꯠ ꯑꯩꯉꯣꯟꯗꯁꯨ ꯇꯥꯛꯄꯤꯔꯛꯑꯣ
ꯑꯩꯁꯦ ꯀꯩꯅꯣꯗꯤ ꯊꯕꯛꯇꯤ ꯇꯧꯗꯕꯗꯤ ꯌꯥꯗꯕꯅꯤꯅ ꯊꯕꯛ ꯑꯃꯗꯤ ꯑꯗꯨꯝ ꯌꯦꯡꯁꯤꯜꯂꯤꯕꯅꯦ ꯑꯩꯁꯦ ꯁꯔꯀꯥꯔꯒꯤ ꯊꯕꯛ ꯇꯥꯟꯅꯕ ꯍꯥꯏꯕꯁꯤꯅꯗꯤ ꯃꯇꯝ ꯈꯔ ꯆꯪꯉꯤ ꯑꯗꯨꯒꯤ ꯃꯊꯛꯇ ꯂꯥꯏꯔꯤꯛꯁꯨ ꯃꯌꯥꯝ ꯄꯥꯗꯕ ꯌꯥꯗꯦ ꯑꯗꯒꯤ ꯑꯩꯅ ꯊꯕꯛꯇꯣ ꯑꯃꯈꯛꯇꯪ ꯁꯨꯝ ꯊꯥꯔꯒ ꯇ꯭ꯔꯥꯏ ꯇꯧꯔꯒ ꯂꯩꯕ ꯑꯣꯏꯇꯥꯥꯔꯒꯗꯤ ꯍꯥꯏꯗꯤ ꯍꯌꯦꯡ ꯑꯗꯨꯅ ꯐꯪꯈ꯭ꯔꯗꯤ ꯐꯩ ꯀꯔꯤꯒꯨꯝꯕ ꯐꯪꯍꯧꯗꯕ ꯇꯥꯔꯒꯗꯤ ꯑꯇꯣꯞꯄ ꯎꯄꯥꯏꯗꯨ ꯂꯩꯔꯣꯏ ꯍꯥꯏꯗꯅ ꯑꯩꯁꯦ ꯍꯧꯖꯤꯛꯀꯥꯟꯁꯦ ꯍꯥꯏꯗꯤ ꯊꯕꯛ ꯊꯕꯛ ꯊꯤꯔꯤꯅꯤ ꯊꯤꯕꯒꯤ ꯂꯥꯏꯔꯤꯛ ꯄꯥꯔꯒ ꯂꯩꯔꯤꯅꯤ ꯍꯥꯏꯗꯨꯅꯁꯨ ꯆꯥꯗꯕꯗꯤ ꯊꯛꯇꯕꯗꯤ ꯌꯥꯗꯕꯅꯤꯅ ꯑꯗꯨꯅ ꯍꯥꯏꯗꯤ ꯂꯥꯏꯔꯤꯛ ꯄꯥꯔꯒ ꯐꯝꯅꯕ ꯂꯩ ꯐꯝꯅꯕ ꯂꯩꯕꯗꯨ ꯑꯃꯨꯛ ꯀꯩꯅꯣ ꯄꯩꯁꯥ ꯈꯔ ꯇꯥꯟꯁꯤꯜꯂꯒ ꯑꯃꯨꯛ ꯐꯝꯗ꯭ꯔꯗꯤ ꯌꯥꯗꯕꯅꯤꯅ ꯍꯧꯖꯤꯛꯁꯤ ꯑꯩꯅ ꯇꯧꯔꯤꯁꯦ ꯍꯧꯖꯤꯛꯁꯤ ꯑꯉꯥꯡ ꯑꯉꯥꯡ ꯇꯨꯏꯁꯟ ꯈꯔ ꯇꯧꯔꯤꯌꯦ ꯑꯌꯨꯛꯇꯅ ꯑꯗꯨꯒ ꯅꯨꯃꯤꯠ ꯅꯨꯃꯤꯗꯥꯡ ꯋꯥꯏꯔꯝꯗꯅ ꯅꯨꯃꯤꯗꯥꯡ ꯋꯥꯏꯔꯝꯗꯅ ꯑꯇꯣꯞꯄ ꯊꯕꯛ ꯃꯆꯥ ꯑꯃ ꯑꯩꯈꯣꯏ ꯁꯤ ꯅꯥꯀꯟꯁꯤꯗ ꯂꯥꯏꯕ꯭ꯔꯦꯔꯤ ꯑꯃ ꯂꯩꯌꯦ ꯑꯗꯨꯒꯤ ꯂꯥꯏꯕ꯭ꯔꯦꯔꯤꯗꯨꯗ ꯃꯣꯏꯒꯤ ꯀꯥꯎꯟꯇꯔꯗ ꯐꯝꯕ ꯍꯥꯏꯇꯥꯔꯦ ꯃꯤ ꯂꯥꯛꯊꯣꯛ ꯂꯥꯛꯁꯤꯟꯒꯤ ꯃꯣꯏꯒꯤ ꯔꯦꯖꯤꯁꯇ꯭ꯔꯦꯁꯟ ꯇꯧꯊꯣꯛ ꯇꯧꯁꯤꯟꯗꯣ ꯑꯗꯨꯗ ꯃꯇꯦꯡ ꯄꯥꯡꯉꯒ ꯑꯗꯨꯃꯥꯏꯅ ꯄꯩꯁꯥ ꯇꯥꯜꯂꯒ ꯍꯣ ꯍꯣꯠꯅꯔꯤ ꯍꯥꯏꯕ ꯇꯥꯔꯦ ꯑꯗꯨꯒ ꯅꯨꯃꯤꯗꯥꯡꯒꯤ ꯃꯇꯝ ꯍꯜꯂꯛꯑꯒꯅ ꯏꯁꯥꯒꯤ ꯂꯥꯏꯔꯤꯛ ꯈꯔ ꯄꯥꯕ ꯑꯗꯨꯃꯥꯏꯅ ꯇꯧꯔꯤ ꯑꯗꯒꯤ ꯊꯕꯛ ꯁꯪꯕ ꯃꯇꯝꯗ ꯑꯗꯨꯃꯥꯏꯅ ꯂꯥꯏꯔꯤꯛ ꯄꯥꯅꯕ ꯍꯣꯠꯅꯔꯤ ꯍꯥꯏꯕ ꯇꯥꯔꯦ ꯑꯗꯨꯕꯨ ꯁꯤꯒꯤ ꯊꯕꯛꯁꯤꯁꯨ ꯁꯨꯝ ꯀꯨꯏꯅ ꯇꯧꯔꯒ ꯂꯩꯕ ꯑꯣꯏꯇꯥꯔꯒꯗꯤ ꯑꯩꯒꯤ ꯂꯥꯏꯔꯤꯛ ꯄꯥꯕꯒꯤ ꯃꯇꯝꯗꯨ ꯌꯥꯝ ꯐꯪꯉꯣꯏꯗꯕꯅꯤꯅ ꯍꯥꯏꯗꯤ ꯑꯩꯅ ꯇꯧꯅꯤꯡꯉꯤꯕ ꯄꯥꯝꯃꯤꯕ ꯄꯣꯠꯇꯨꯗ ꯃꯇꯝꯗꯨ ꯊꯤꯡꯊꯒꯅꯤ ꯈꯜꯂꯒ ꯑꯩꯁꯦ ꯁꯨꯃꯥꯏꯅ ꯃꯊꯪ ꯊꯥꯒꯨꯝꯐꯥꯎ ꯃꯊꯪ ꯊꯥ ꯐꯥꯎꯕ ꯇꯧꯔꯒ ꯑꯗꯨꯃꯥꯏꯅ ꯇꯣꯛꯑꯒ ꯑꯩꯁꯦ ꯍꯥꯏꯗꯤ ꯄꯩꯁꯥꯁꯦ ꯈꯔ ꯑꯩꯈꯨꯠꯇ ꯍꯧꯖꯤꯛ ꯇꯤ ꯈꯔꯗꯤ ꯑꯗꯨꯝ ꯑꯩꯅ ꯇꯨꯡꯁꯤꯟꯖꯕ ꯄꯩꯁꯥ ꯈꯔꯗꯤ ꯂꯩꯔꯦ ꯑꯗꯨꯅ ꯁꯤꯅ ꯃꯇꯝ ꯈꯔꯗꯤ ꯀꯣꯟꯅꯔꯅꯤ ꯃꯇꯝ ꯈꯔ ꯀꯣꯟꯅꯔꯕꯅꯤꯅ ꯑꯃꯨꯛ ꯂꯥꯏꯔꯤꯛ ꯄꯥꯕ ꯑꯃꯨꯛ ꯐꯖꯅ ꯍꯧꯔꯁꯤꯔꯅ ꯑꯇꯣꯞꯄ ꯊꯕꯛ ꯑꯝꯇ ꯇꯧꯗꯕꯤꯗ ꯑꯗꯨꯃꯥꯏꯅ ꯈꯜꯂꯤꯅꯤ ꯈꯪꯗꯦꯗ ꯒ꯭ꯌꯥꯟ ꯇꯥꯗꯦꯗ ꯇꯧꯔꯤꯁꯦ ꯊꯕꯛ ꯑꯃ ꯇꯧꯅꯕ ꯍꯣꯠꯅꯕꯒꯤ ꯄꯩꯁꯥ ꯄꯩꯁꯥ ꯃꯐꯝ ꯈꯨꯗꯤꯡꯃꯛ ꯄꯩꯁꯥ ꯌꯥꯎꯗ꯭ꯔꯗꯤ ꯌꯥꯗꯦ ꯑꯗꯨꯅꯤ ꯇꯧꯔꯤꯁꯦ ꯅꯪꯁꯨ ꯆꯞ ꯃꯥꯟꯅꯕ ꯐꯤꯕꯝꯗ ꯂꯩꯔꯤꯕ꯭ꯔꯥ ꯑꯩꯒ ꯅꯪꯒꯤꯅ ꯀꯃꯥꯏꯅ ꯇꯧꯔꯤ ꯅꯪꯒꯤ ꯋꯥꯔꯤꯁꯨ ꯈꯔ ꯍꯥꯏꯔꯛꯑꯣ
ꯑꯩꯁꯨ ꯅꯪꯒꯤ ꯑꯗꯨꯃꯥꯏꯅ ꯍꯥꯟꯅ ꯊꯕꯛ ꯃꯆꯥ ꯃꯆꯥ ꯌꯥꯎꯁꯜꯂꯝꯃꯦ ꯑꯩꯁꯨ ꯃꯦꯆꯤꯟ ꯀꯩꯀꯩ ꯌꯣꯟꯕꯒꯤ ꯗꯨꯀꯥꯟ ꯑꯃ ꯑꯩꯁꯨ ꯐꯝꯃꯝꯃꯦ ꯁꯦꯜꯐꯦꯟ ꯑꯣꯏꯅ ꯐꯝꯃꯝꯃꯒ ꯑꯩ ꯁꯦꯟ ꯊꯨꯝ ꯈꯔ ꯇꯥꯜꯂꯦ ꯑꯗꯨꯒ ꯌꯨꯝꯒꯤ ꯊꯕꯛ ꯃꯇꯦꯡ ꯐꯤ ꯊꯥꯕ ꯀꯔꯕꯥꯔ ꯇꯧꯕ ꯈꯣꯠꯄꯁꯨ ꯑꯩꯅ ꯑꯗꯨꯝ ꯇꯣꯏꯅ ꯇꯣꯏꯅ ꯆꯠꯂ ꯈꯣꯠꯂꯒ ꯑꯗꯨꯃꯥꯏꯅ ꯄꯩꯁꯥ ꯈꯔ ꯇꯨꯡꯁꯤꯜꯂꯒ ꯑꯩꯁꯨ ꯇꯨꯏꯁꯟꯒꯨꯝꯕ ꯀꯩꯒꯨꯝꯕ ꯑꯉꯥꯡ ꯂꯥꯏꯔꯤꯛ ꯈꯔ ꯇꯥꯛꯑꯦ ꯑꯗꯨꯒ ꯁꯔꯀꯥꯔꯒꯤ ꯊꯕꯛ ꯑꯃ ꯇꯧꯗꯕꯗꯤ ꯌꯥꯗꯕꯅꯤꯅ ꯂꯥꯏꯔꯤꯛ ꯄꯥꯗꯨꯅ ꯑꯗꯨꯝ ꯌꯥꯅ ꯌꯥꯅꯕꯕꯨ ꯑꯗꯨꯝ ꯍꯣꯠꯅꯔꯤ ꯑꯗꯨ ꯍꯣꯠꯅꯕ ꯊꯕꯥꯏꯁꯤꯗꯕꯨ ꯃꯔꯨꯞ ꯑꯃꯁꯁꯨ ꯍꯥꯏꯕꯤꯈ꯭ꯔꯦ ꯍꯤꯡꯕꯁꯦ ꯑꯩꯈꯣꯏꯅ ꯂꯥꯏꯔꯤꯛ ꯄꯥꯅꯤꯡꯉꯦꯅ ꯐꯝꯃꯒ ꯑꯗꯨꯝ ꯂꯩꯕ ꯌꯥꯗꯕꯅꯤꯅ ꯊꯕꯛꯇꯨꯅ ꯍꯌꯦꯡ ꯃꯥꯏ ꯄꯥꯛꯍꯧꯗ꯭ꯔꯒꯗꯤ ꯍꯥꯏꯕꯒꯤ ꯋꯥꯈꯜꯗꯨꯁꯨ ꯅꯤꯡꯍꯟꯅꯕꯁꯨ ꯐꯥꯎꯋꯤ ꯑꯗꯨꯒ ꯆꯥ ꯊꯛꯇꯕꯁꯨ ꯌꯥꯗꯕꯅꯤꯅ ꯁꯦꯟꯊꯣꯛ ꯂꯝꯕꯤꯁꯤꯒꯤ ꯑꯃꯨꯛ ꯈꯟ ꯑꯗꯒꯤ ꯊꯕꯛꯁꯤꯃꯨꯛ ꯈꯟ ꯏꯁꯥꯒꯤꯁꯤ ꯑꯃꯨꯛ ꯈꯟꯗꯌꯥꯗ ꯁꯤꯒꯤ ꯃꯌꯥꯝꯁꯦ ꯈꯟꯕꯗ ꯑꯩꯁꯨ ꯈꯟꯐꯝ ꯈꯪꯗ꯭ꯔꯦ ꯍꯣꯠꯄꯨꯗꯤ ꯍꯣꯠꯅꯔꯤ ꯑꯗꯨ ꯃꯔꯝꯅꯁꯨ ꯀꯔꯤ ꯀꯔꯤ ꯍꯣꯠꯅꯕꯒꯤ ꯃꯇꯥꯡꯗ ꯈꯪꯕ ꯌꯥꯎꯔꯒꯗꯤ ꯑꯩꯉꯣꯟꯗꯁꯨ ꯈꯔ ꯇꯥꯛꯄꯤꯌꯨ ꯑꯗꯨ ꯑꯗꯨ ꯇꯥꯔꯗꯤ ꯑꯩꯅꯁꯨ ꯍꯣꯠꯅꯕ ꯃꯇꯝꯗ ꯍꯥꯏꯗꯤ ꯑꯩꯅ ꯃꯐꯝ ꯈꯪꯗꯅ ꯆꯠꯀꯗꯕ ꯃꯔꯨꯞ ꯍꯥꯟꯅ ꯊꯦꯡꯅꯈ꯭ꯔꯕ ꯑꯋꯥꯕ ꯅꯨꯡꯉꯥꯏꯕꯁꯤꯡꯁꯨ ꯍꯥꯏꯐꯦꯠꯇꯪ ꯑꯩꯉꯣꯟꯗꯁꯨ ꯄꯥꯎꯗꯝꯕꯤꯔꯛꯑꯣ
ꯀꯩꯅꯣ ꯇꯧꯕ ꯍꯥꯏꯗꯤ ꯑꯩꯁꯨ ꯌꯥꯝ ꯈꯪꯕꯗꯤ ꯅꯠꯇꯦꯗ ꯍꯥꯏꯗꯤ ꯅꯣꯏ ꯑꯩꯈꯣꯏ ꯆꯞ ꯃꯥꯟꯅꯩ ꯑꯗꯨꯝ ꯅꯪꯅꯁꯨ ꯈꯪꯉꯤꯗꯨꯅꯤ ꯑꯩ ꯀꯃꯥꯏꯅ ꯇꯧꯕ ꯃꯤꯅꯣꯅ ꯑꯗꯨꯅ ꯁꯨꯝ ꯍꯥꯏꯗꯤ ꯑꯍꯟ ꯑꯍꯜ ꯂꯃꯟ ꯃꯈꯩꯅ ꯍꯥꯟꯅꯒꯤ ꯑꯍꯟ ꯃꯈꯩꯅ ꯏꯆꯦ ꯃꯈꯩ ꯏꯌꯥꯝꯕ ꯃꯈꯩꯅ ꯑꯗꯨꯃꯥꯏꯅ ꯍꯥꯏꯕꯤꯕꯒꯤ ꯃꯇꯨꯡ ꯏ ꯃꯇꯨꯡꯏꯟꯅ ꯗꯤ ꯃꯣꯏꯅ ꯍꯥꯏꯕꯨ ꯍꯣꯠꯅꯒꯦꯅ ꯍꯣꯠꯅꯔꯗꯤ ꯐꯖꯅ ꯀꯟꯅꯗꯤ ꯍꯣꯠꯅꯔꯣꯅ ꯍꯥꯏ ꯍꯣꯠꯅꯕ ꯑꯃ ꯊꯃꯣꯏ ꯁꯦꯡꯅ ꯍꯣꯠꯅꯕ ꯑꯃ ꯌꯥꯎꯗ꯭ꯔꯒꯗꯤ ꯁꯨꯌꯥ ꯌꯥꯗ꯭ꯔꯦꯅ ꯍꯥꯏ ꯍꯥꯏꯗꯤ ꯑꯩꯈꯣꯏꯒꯤ ꯃꯄꯥꯟ ꯊꯣꯡꯗ ꯃꯥꯜꯍꯟꯕ ꯅꯠꯇꯕ ꯏꯁꯥꯅ ꯄꯨꯛꯆꯦꯟ ꯁꯦꯡꯅ ꯍꯣꯠꯅꯕ ꯑꯗꯨꯃꯥꯏꯅ ꯇꯧꯕ ꯑꯃ ꯍꯥꯏꯌꯦ ꯑꯗꯨꯒ ꯊꯕꯛ ꯇꯣ ꯑꯩꯈꯣꯏꯅ ꯊꯥꯔꯤꯉꯩꯗ ꯑꯗꯨꯒ ꯃꯔꯤ ꯂꯩꯅꯕ ꯍꯥꯏꯗꯤ ꯑꯩꯈꯣꯏꯅ ꯊꯕꯛꯇꯣ ꯑꯆꯧꯕꯗꯨ ꯈꯛꯇꯪ ꯌꯦꯡꯕ ꯑꯣꯏꯇꯥꯔꯒꯗꯤ ꯑꯆꯧꯕꯗꯣ ꯍꯌꯦꯡ ꯐꯪꯍꯧꯗꯕ ꯇꯥꯔꯒꯗꯤ ꯐꯪꯈꯤꯕ ꯑꯣꯏꯔꯒꯗꯤ ꯌꯥꯝꯅ ꯐꯔꯦ ꯑꯗꯨ ꯀꯔꯤꯒꯨꯝꯕ ꯐꯪꯍꯧꯗꯕ ꯑꯣꯏꯇꯥꯥꯔꯒꯗꯤ ꯑꯗꯨꯒ ꯃꯔꯤ ꯂꯩꯅꯕ ꯊꯕꯛ ꯃꯆꯥ ꯃꯆꯥ ꯑꯇꯣꯞꯄꯗ ꯇꯧꯕ ꯌꯥꯕꯁꯤꯡ ꯑꯗꯨꯁꯨ ꯑꯗꯨꯃꯥꯏꯅ ꯊꯥꯖꯤꯜꯂꯣ ꯊꯕꯛꯄꯨ ꯂꯥꯛ ꯇꯥꯔꯒꯗꯤ ꯂꯦꯝꯅ ꯑꯝꯇ ꯊꯥꯔꯒꯅꯨ ꯑꯗꯨꯃꯥꯏꯅꯅꯤ ꯃꯣꯏꯅ ꯍꯥꯏꯔꯤꯁꯦ ꯑꯗꯨꯅ ꯍꯣꯠꯄꯨ ꯍꯣꯠꯅꯔꯒꯗꯤ ꯑꯩꯗꯤ ꯑꯩꯒꯤ ꯃꯄꯥ ꯆꯨꯝꯃꯨꯕ ꯅꯣꯡꯃꯗꯨꯗꯗꯤ ꯁꯣꯏꯗꯅ ꯃꯥꯏ ꯄꯥꯛꯀꯅꯤ ꯁꯤꯅꯤ ꯃꯣꯏꯅ ꯍꯥꯏꯔꯤꯁꯦ ꯑꯗꯨꯒ ꯃꯣꯏꯅ ꯌꯥꯝ ꯌꯥꯝ ꯀꯩꯅꯣ ꯇꯧꯅ ꯃꯔꯨꯏ ꯑꯣꯏꯅ ꯍꯟꯖꯤꯟ ꯍꯟꯖꯤꯟ ꯍꯥꯏꯔꯤꯁꯤꯅ ꯑꯆꯧꯕꯗꯨ ꯑꯦꯝ ꯇꯧꯒꯗꯕꯅꯤ ꯑꯆꯧꯕꯗꯨ ꯑꯦꯝ ꯇꯧꯒꯗꯕꯅꯤ ꯑꯆꯧꯕꯗꯨ ꯑꯦꯝ ꯇꯧꯕꯗ ꯑꯆꯧꯕꯗꯨ ꯐꯪꯅꯕꯗꯤ ꯍꯣꯠꯅꯒꯗꯕꯅꯤ ꯑꯗꯨꯒ ꯑꯇꯣꯞꯄ ꯃꯈꯥ ꯇꯥꯕ ꯃꯆꯥ ꯃꯆꯥ ꯑꯇꯣꯞꯄꯗ ꯂꯩꯕ ꯃꯁꯤꯡꯁꯨ ꯁꯣꯏꯗꯅ ꯍꯣꯠꯅꯒꯗꯕꯅꯤ ꯁꯤꯅꯤ ꯃꯣꯏꯅ ꯍꯥꯏꯔꯁꯨ ꯑꯩꯁꯨ ꯈꯪꯗꯦ ꯑꯗꯣ ꯑꯍꯟ ꯍꯥꯏꯗꯤ ꯃꯣꯏꯗꯤ ꯐꯖꯅ ꯃꯥꯏ ꯄꯥꯛꯈꯤꯕꯁꯨ ꯌꯥꯎꯏꯤ ꯃꯣꯏꯅ ꯇꯥꯛꯄꯤꯔꯛꯄꯒꯤ ꯃꯇꯨꯡ ꯏꯟꯅꯗꯤ ꯍꯥꯏꯗꯤ ꯑꯩꯈꯣꯏꯒꯤ ꯂꯦꯞꯇꯅ ꯍꯣꯠꯅꯕ ꯁꯤꯅꯤ ꯑꯩꯈꯣꯏꯒꯤ ꯃꯇꯝ ꯈꯔ ꯍꯣꯠꯅꯔꯦ ꯍꯥꯏꯔꯒ ꯑꯩꯗꯣ ꯑꯇꯣꯞꯄ ꯊꯕꯛ ꯂꯥꯛꯁꯤꯜꯂꯦ ꯅꯠꯇ꯭ꯔꯒꯅ ꯍꯥꯏꯗꯤ ꯑꯇꯣꯞꯄ ꯊꯕꯛ ꯇꯧꯁꯤꯜꯂꯦ ꯍꯥꯏꯔꯒ ꯑꯗꯨꯃꯥꯏꯅ ꯑꯃꯨꯛ ꯀꯩꯅꯣ ꯇꯧꯕ ꯅꯠꯇꯕ ꯃꯥꯡꯍꯟꯕ ꯅꯠꯇꯕ ꯑꯩꯅ ꯍꯣꯠꯅꯈ꯭ꯔꯤꯕꯁꯤꯡ ꯑꯗꯨ ꯃꯥꯏ ꯄꯥꯛꯇ꯭ꯔꯤ ꯐꯥꯎꯕ ꯂꯦꯞꯇꯅ ꯑꯗꯨꯃꯥꯏꯅ ꯏꯁꯥꯅ ꯏꯁꯥ ꯊꯥꯖꯔꯒ ꯍꯣꯠꯅꯕ ꯑꯗꯨꯅꯤ ꯃꯣꯏꯅ ꯍꯥꯏꯔꯤꯁꯦ ꯑꯗꯨ ꯁꯨꯝ ꯀꯣꯆꯤꯡ ꯇꯧꯕ ꯍꯥꯏꯒꯗ꯭ꯔꯥ ꯑꯗꯒꯤ ꯐꯣꯔꯑꯝꯃꯦꯟꯕꯗꯗ ꯄꯩꯁꯥꯁꯤ ꯃꯌꯥꯝ ꯑꯃꯅꯤ ꯆꯠꯂꯤꯁꯤ ꯐꯣꯛꯑꯝꯃꯦꯟꯅꯕ ꯄꯩꯁꯥ ꯐꯥꯎꯕ ꯂꯩꯇꯗꯅ ꯏꯃꯥꯟꯅꯕꯤꯗꯒꯤ ꯃꯤꯗꯒꯤ ꯄꯨꯔꯒ ꯑꯗꯨꯃꯥꯏꯅ ꯇꯧꯕ ꯐꯥꯎꯕ ꯌꯥꯎꯔꯕꯅꯤ ꯇꯧꯔꯛꯏꯁꯦ ꯑꯗꯨ ꯈꯪꯗꯦ ꯍꯟꯗꯛꯇꯤ ꯑꯩꯁꯨ ꯑꯦꯛꯖꯥꯝ ꯑꯃꯗꯤ ꯄꯤꯒꯗꯤ ꯍꯟꯗꯛ ꯄꯤꯈꯤꯕ ꯄꯩꯈꯥꯗꯨꯁꯨ ꯃꯥꯏ ꯄꯥꯛꯂꯛꯑꯒꯗꯤ ꯌꯥꯝꯅ ꯐꯔꯦ ꯄꯥꯛꯂꯛꯀꯅꯤ ꯍꯥꯏꯅꯗꯤ ꯑꯩ ꯊꯥꯖꯩ ꯈꯔꯗꯤ ꯅꯨꯡꯉꯥꯏꯈꯤ ꯅꯪꯗꯤ ꯍꯧꯖꯤꯛꯀꯥꯟ ꯑꯅꯧ ꯑꯅꯧꯕ ꯀꯩꯅꯣ ꯄꯩꯈꯥ ꯌꯥꯎꯗ꯭ꯔꯕ ꯀꯃꯥꯏꯅ ꯇꯧꯔꯤꯅꯣ ꯅꯪꯗꯤ
ꯑꯩꯁꯨ ꯄꯩꯈꯥ ꯑꯗꯨꯝ ꯊꯥꯈ꯭ꯔꯦ ꯃꯃꯥꯡꯗꯁꯨ ꯊꯥꯔꯛꯏ ꯑꯗꯣ ꯂꯥꯛꯀꯗꯕ ꯊꯥ ꯑꯅꯤ ꯑꯍꯨꯝꯁꯤꯁꯨ ꯑꯩ ꯄꯩꯈꯥ ꯑꯆꯧꯕ ꯈꯔ ꯂꯩ ꯑꯗꯣ ꯅꯤꯡꯍꯟꯅꯕꯕꯨꯗꯤ ꯃꯔꯛ ꯃꯔꯛꯇꯁꯨ ꯑꯗꯨꯝ ꯌꯥꯎꯗꯗꯤ ꯅꯠꯇꯦ ꯍꯥꯟꯅ ꯃꯃꯥꯡꯗ ꯊꯥꯈꯤꯕ ꯁꯔꯀꯥꯔꯒꯤ ꯊꯕꯛꯁꯤꯡ ꯑꯗꯨ ꯃꯁꯤꯡ ꯌꯥꯝꯅ ꯋꯥꯠꯇꯕꯤꯗ ꯑꯗꯨꯝ ꯂꯩꯍꯧꯕꯅꯦ ꯑꯗꯨꯕꯨ ꯍꯧꯖꯤꯛ ꯑꯩꯈꯣꯏꯒꯤ ꯆꯥꯡꯌꯦꯡ ꯄꯤꯔꯤꯕ ꯄꯩꯈꯥ ꯊꯥꯔꯤꯕ ꯊꯕꯛ ꯇꯥꯟꯅꯔꯤꯕ ꯃꯤꯁꯤꯡꯁꯦ ꯑꯗꯨꯛꯀꯤ ꯃꯇꯤꯛ ꯌꯥꯝꯕꯅ ꯑꯗꯒꯤ ꯑꯩꯈꯣꯏꯅ ꯖꯦꯅꯔꯦꯜ ꯀꯦꯇꯒꯣꯔꯤꯗ ꯆꯤꯡꯉꯨꯕꯅ ꯂꯝꯖꯦꯜ ꯑꯁꯤ ꯆꯦꯟꯕ ꯃꯇꯝꯗ ꯑꯩꯈꯣꯏꯒꯤ ꯃꯥꯡꯖꯤꯟ ꯊꯥꯅ ꯆꯦꯟꯕꯗꯨ ꯈꯔ ꯋꯥꯕꯅ ꯃꯔꯝ ꯑꯣꯏꯔꯒ ꯑꯗꯨꯝ ꯅꯤꯡꯍꯟꯅꯔꯒ ꯂꯩꯍꯧꯕꯅ ꯀꯣꯡꯒꯥꯏ ꯑꯃꯅꯦ ꯃꯇꯨꯡ ꯇꯥꯔꯛꯄꯁꯤꯡꯒꯁꯨ ꯑꯩ ꯄꯩꯈꯥ ꯑꯆꯧ ꯑꯆꯧꯕ ꯁꯨꯝ ꯊꯥꯔꯤ ꯊꯥꯒꯦꯅ ꯈꯜꯂꯤ ꯑꯗꯣ ꯃꯌꯥꯝꯁꯨ ꯊꯥꯖꯤꯟꯈ꯭ꯔꯦ ꯑꯗꯨꯃꯥꯏꯅ ꯇꯧꯔꯤ ꯑꯗꯣ ꯆꯍꯤ ꯑꯅꯤ ꯑꯍꯨꯝꯁꯤꯗꯗꯤ ꯑꯩꯁꯨ ꯑꯃꯨꯛꯇꯪꯗꯤ ꯀꯩꯅꯣ ꯇꯧꯍꯧꯅꯕꯅ ꯈꯜꯂꯤ ꯌꯨꯝꯒꯤ ꯑꯋꯥꯕꯁꯨ ꯑꯩꯈꯣꯏꯅ ꯑꯩꯈꯣꯏ ꯀꯣꯛꯈꯒ ꯇꯥꯔꯕꯅꯤꯅ ꯑꯉꯥꯡ ꯃꯆꯥ ꯃꯈꯟ ꯅꯠꯇ꯭ꯔꯕꯅꯤꯅ ꯍꯧꯖꯤꯛꯇꯤ ꯉꯥꯎꯅꯤꯡꯕ ꯂꯥꯡꯅꯤꯡꯕ ꯂꯣꯏꯅꯃꯛ ꯐꯥꯖꯤꯜꯂꯒ ꯃꯤ ꯑꯃꯗꯗꯤ ꯑꯣꯏꯗꯕ ꯌꯥꯗꯦ ꯈꯟꯗꯅ ꯑꯩꯁꯨ ꯀꯟꯅ ꯍꯣꯠꯅꯔꯤ ꯁꯤꯅꯤ ꯑꯩꯒꯤ ꯂꯩꯕ ꯍꯥꯏꯕꯨ ꯑꯗꯨꯗ ꯃꯔꯨꯛꯇꯁꯨ ꯑꯩꯅ ꯀꯩꯅꯣꯝ ꯍꯪꯖꯅꯤꯡꯕ ꯑꯃ ꯂꯩ ꯃꯗꯨꯗꯤ ꯍꯣꯏ ꯍꯣꯠꯅꯕ ꯀꯟꯕ ꯅꯤꯡꯍꯟꯅꯗꯕ ꯑꯗꯒꯤ ꯉꯁꯤꯒꯤ ꯍꯌꯦꯡꯒꯤ ꯍꯪꯆꯤꯛꯀꯤ ꯍꯥꯏꯅ ꯈꯥꯏꯗꯣꯛꯇꯕꯤꯗ ꯑꯗꯨꯝ ꯅꯣꯡꯃꯒꯤ ꯆꯥꯡ ꯅꯥꯏꯅ ꯍꯣꯠꯅꯈꯤꯕ ꯍꯥꯏꯕꯁꯦ ꯃꯁꯤ ꯃꯁꯤꯅꯕꯨꯗꯤ ꯊꯕꯛꯁꯨ ꯊꯕꯛ ꯑꯃ ꯃꯥꯏ ꯄꯥꯛꯄ ꯑꯗꯨꯝ ꯉꯝꯍꯟꯒꯅꯤ ꯑꯗꯨꯕꯨ ꯑꯌꯥꯝꯕ ꯃꯇꯝꯗ ꯅꯤꯡꯍꯟꯅꯔꯛꯄ ꯋꯥꯈꯜꯁꯤ ꯃꯊꯟꯇ ꯂꯩꯔ ꯃꯇꯝ ꯃꯥꯏ ꯄꯥꯛꯂꯛꯇꯕ ꯃꯇꯝꯗ ꯑꯗꯨꯝ ꯈꯟꯕ ꯉꯥꯛꯇꯅꯤ ꯑꯗꯣ ꯑꯩꯒꯤꯗꯁꯨ ꯑꯩꯒꯤ ꯑꯣꯏꯕ ꯃꯌꯥꯝ ꯑꯃ ꯊꯦꯡꯅꯖꯈ꯭ꯔꯦ ꯑꯗ ꯃꯔꯛꯇꯒꯗꯤ ꯃꯔꯛꯇꯒ ꯅꯤꯡꯍꯟꯅꯕ ꯐꯥꯎꯗꯕ꯭ꯔꯥ ꯍꯥꯏꯗꯤ ꯍꯣꯠꯅꯅꯤꯡꯕꯒꯁꯦ ꯂꯦꯞꯅꯤꯡꯉꯛꯄ ꯑꯗꯒꯤꯃꯥ ꯌꯥꯝꯅ ꯃꯥꯏꯊꯤꯔꯦꯅ ꯈꯟꯖꯔꯛꯄ ꯃꯇꯝꯒ ꯌꯥꯎꯕꯤꯕ꯭ꯔꯥ ꯀꯃꯥꯏ ꯀꯃꯥꯏꯅ ꯇꯧꯒꯤꯒꯦ ꯑꯗꯨꯗꯤ ꯑꯩꯉꯣꯟꯗ ꯇꯥꯏꯄꯤꯔꯛꯑꯣ
ꯌꯥꯎꯗꯕ ꯅꯠꯇꯦꯗ ꯃꯤꯑꯣꯏꯕ ꯑꯃ ꯑꯣꯏꯅ ꯄꯣꯛꯄꯅꯤꯅ ꯍꯥꯏꯗꯤ ꯏꯁꯥꯗ ꯅꯤꯡꯍꯟꯅꯕ ꯑꯩꯕꯨ ꯑꯣꯏꯔꯔꯣꯏꯗ꯭ꯔꯥ ꯑꯩꯕꯨ ꯇꯧꯔꯤꯁꯤꯕꯨ ꯂꯥꯜꯂꯕ꯭ꯔꯒꯅ ꯑꯗꯨꯃꯥꯏꯅ ꯈꯜꯂꯛꯄ ꯃꯤꯀꯨꯞꯁꯨ ꯌꯥꯎꯔꯤꯕꯅꯤ ꯄꯨꯂꯞꯁꯤ ꯇꯣꯛꯊꯣꯛꯑꯒ ꯑꯇꯣꯞꯄ ꯀꯔꯕꯥꯔ ꯑꯃ ꯇꯧꯕ ꯑꯣꯏꯅ ꯍꯧꯕꯅ ꯐꯒꯗ꯭ꯔꯅ ꯑꯗꯨꯃꯥꯏꯅ ꯈꯜꯂꯛꯄꯁꯨ ꯌꯥꯎꯗꯕ ꯅꯠꯇꯦ ꯑꯗꯨꯕꯨ ꯍꯥꯏꯗꯤ ꯏꯁꯥꯅ ꯏꯁꯥ ꯊꯥꯖꯕꯁꯤ ꯅꯠꯇꯅ ꯑꯇꯣꯞꯄ ꯎꯄꯥꯏꯗꯤ ꯂꯩꯇꯕꯅꯤꯅ ꯋꯥꯗ ꯋꯥꯃꯜꯂꯀꯥꯟꯗ ꯏꯃꯨꯡꯒꯤ ꯃꯤꯗ ꯏꯃꯥꯗ ꯍꯥꯏꯗꯤ ꯑꯩꯅ ꯊꯥꯖꯕ ꯃꯤꯗ ꯍꯥꯏꯇꯥꯔꯦ ꯑꯩꯅꯕꯨ ꯊꯥꯖꯕ ꯃꯤꯗ ꯑꯩꯒꯤ ꯋꯥꯈꯜ ꯂꯧꯁꯤꯡ ꯊꯣꯛ ꯄꯣꯛꯄ ꯌꯥꯕ ꯃꯤꯗꯣ ꯋꯥꯔꯤꯁꯤ ꯁꯥꯗꯣꯛꯑꯒ ꯍꯧꯖꯤꯛ ꯑꯩꯒꯤ ꯂꯩꯔꯤꯕ ꯐꯤꯕꯝꯁꯤ ꯁꯤꯅꯤ ꯑꯗ ꯑꯩꯅ ꯈꯜꯂꯤꯕ ꯋꯥꯈꯜꯁꯤꯅ ꯁꯤꯅꯤ ꯑꯗꯒꯤ ꯑꯩꯅ ꯍꯣꯠꯅꯔꯤꯕꯁꯤꯅ ꯁꯤꯅꯤ ꯍꯥꯏꯔꯒ ꯑꯩ ꯈꯪꯕꯤꯕ ꯃꯤꯗ ꯑꯩꯅ ꯊꯥꯖꯕ ꯃꯤꯗ ꯑꯗꯨꯃꯥꯏꯅ ꯋꯥꯔꯤꯁꯤ ꯁꯥꯗꯣꯛꯑꯒ ꯃꯣꯏꯅꯁꯨ ꯍꯥꯏꯗꯤ ꯋꯥꯈꯜꯒꯤ ꯑꯋꯥꯕꯗꯨ ꯀꯣꯛꯅꯕ ꯍꯥꯏ ꯍꯥꯏ ꯇꯥꯔꯦ ꯍꯥꯏꯗꯤ ꯂꯥꯏꯔꯤꯛ ꯄꯥꯕ ꯍꯣꯠꯅꯕ ꯍꯥꯏꯕꯁꯤꯗꯁꯨ ꯋꯥꯈꯜ ꯀꯩꯅꯣ ꯇꯧꯕꯁꯤ ꯍꯥꯏꯗꯤ ꯊꯧꯅꯥ ꯂꯩꯕꯁꯤꯁꯨ ꯌꯥꯝꯅ ꯗꯔꯀꯥꯔ ꯑꯣꯏ ꯍꯥꯏꯕ ꯇꯥꯕꯅꯦ ꯑꯗꯨꯅ ꯑꯗꯨꯃꯥꯏꯅ ꯑꯩꯉꯣꯟꯗ ꯋꯥꯈꯜ ꯂꯧꯛꯁꯤꯡ ꯊꯣꯛꯀꯗꯕ ꯃꯤꯗ ꯑꯗꯨꯃꯥꯏꯅ ꯋꯥꯔꯤꯁꯤ ꯁꯥꯗꯣꯛꯑꯒ ꯃꯣꯏꯅ ꯍꯥꯏꯔꯛꯄꯗ ꯑꯃꯨꯛ ꯇꯥꯔꯒ ꯑꯗꯨꯃꯥꯏꯅ ꯋꯥꯈꯜꯁꯤ ꯈꯔ ꯅꯨꯡꯉꯥꯏꯍꯜꯂꯒ ꯑꯗꯨꯃꯥꯏꯅ ꯇꯧꯔꯒ ꯑꯗꯨꯝ ꯍꯣꯠꯅꯔꯤꯕꯅꯤ ꯇꯧꯔꯤꯁꯦ ꯑꯗꯨ ꯏꯃꯥ ꯍꯣꯏꯅꯁꯨ ꯍꯥꯏꯔꯤꯕꯅꯤ ꯃꯣꯏꯅꯕꯨꯗꯤ ꯀꯥ ꯍꯦꯟꯅꯕꯨꯗꯤ ꯍꯥꯏꯗꯤ ꯍꯥꯏꯗꯤ ꯅꯪ ꯍꯣꯠꯅꯕꯗꯣ ꯑꯗꯨꯝ ꯑꯩ ꯍꯣꯠꯅꯔꯤ ꯍꯥꯏꯅꯗꯤ ꯃꯣꯏꯅꯗꯤ ꯑꯗꯨꯝ ꯎꯕꯅꯤꯅ ꯍꯣꯠꯅꯕꯗꯨ ꯂꯦꯞꯀꯅꯨ ꯍꯣꯠꯅꯕꯗꯨ ꯂꯦꯞꯇ꯭ꯔꯗꯤ ꯅꯪꯅ ꯑꯗꯨꯝ ꯐꯪꯉꯤꯗꯨ ꯐꯪꯒꯅꯤ ꯈꯣꯠꯀꯅꯤ ꯑꯗꯨꯝ ꯑꯩꯁꯨ ꯆꯍꯤ ꯑꯅꯤ ꯑꯍꯨꯝꯁꯤꯗ ꯃꯥꯏ ꯄꯥꯛꯇꯕꯗꯤ ꯌꯥꯗꯦ ꯈꯜꯂꯒ ꯑꯗꯨꯃꯥꯏꯅ ꯍꯣꯠꯅꯔꯤꯕꯅꯤ ꯍꯧꯖꯤꯛꯇꯤ ꯉꯥꯎꯕ ꯂꯥꯡꯕꯒꯤ ꯃꯇꯝ ꯍꯥꯏꯕꯗꯨ ꯃꯄꯨꯡꯂꯣꯏ ꯂꯣꯏꯈ꯭ꯔꯕꯅꯤ ꯃꯤꯅ ꯇꯧꯕꯗꯁꯨ ꯀꯜꯂꯛꯄ ꯐꯥꯎꯔꯨꯗ꯭ꯔꯦ ꯍꯥꯏꯕꯗꯤ ꯏꯁꯥꯒꯤ ꯉꯥꯎꯕ ꯂꯥꯡꯕ ꯍꯥꯏꯕꯗꯨ ꯑꯩꯈꯣꯏꯗꯒꯤ ꯂꯥꯞꯅ ꯂꯩꯔꯒ ꯑꯗꯨꯗꯤ ꯇꯣꯉꯥꯟꯕ ꯑꯃ ꯑꯣꯏꯈ꯭ꯔꯕꯅꯤꯅ ꯑꯗꯨꯅ ꯏꯁꯥꯒꯤ ꯊꯃꯣꯏꯁꯤꯗ ꯇꯧꯔꯤꯕ ꯊꯕꯛꯁꯤꯗ ꯑꯣꯏꯅ ꯄꯨꯛꯅꯤꯡ ꯆꯪꯕ ꯁꯤꯅꯤ ꯑꯁꯨꯃꯥꯏꯅ ꯇꯧꯔꯤꯁꯦ ꯑꯗꯣ ꯐꯔꯦ ꯃꯔꯨꯞ ꯀꯩꯅꯣ ꯇꯧꯔꯦ ꯑꯩꯁꯦ ꯊꯕꯛ ꯑꯃ ꯂꯥꯛꯑꯦ ꯀꯣꯟꯅ ꯑꯃꯨꯛ ꯀꯩꯅꯣ ꯇꯧꯔꯁꯤ ꯃꯈꯥ ꯇꯥꯕ ꯋꯥꯔꯤꯗꯣ ꯑꯗꯨꯝ ꯇꯥꯊꯣꯛ ꯇꯥꯁꯤꯟ ꯇꯧꯅꯔꯁꯤ ꯉꯁꯤꯒꯤꯗꯤ ꯑꯩ ꯊꯝꯃꯒꯦꯀꯣ
ꯍꯣꯏ ꯍꯣꯏ ꯌꯥꯝ ꯅꯨꯡꯉꯥꯏꯖꯔꯦ ꯃꯔꯨꯞ